ꯇꯥꯔ꯭ꯕꯣ
ꯇꯥꯏꯌꯦ
ꯑꯣ ꯀꯩꯗꯧꯔꯝꯃꯤꯅꯣ ꯑꯦ ꯍꯧꯖꯤꯛꯇꯤ ꯉꯥꯛ ꯇꯪ ꯑꯗꯨꯝ ꯍꯤꯞꯄꯝꯃꯤ ꯑꯩꯗꯤ
ꯆꯥꯛ ꯊꯣꯡꯒꯦ ꯇꯧꯔꯤ ꯑꯩꯁꯨ
ꯑꯣ ꯀꯩ ꯖꯥꯡ ꯊꯣꯡꯗꯣꯔꯒꯦ
ꯁꯧꯒ꯭ꯔꯤ
ꯑꯩꯁ ꯑꯈꯣꯏꯗꯤ ꯏꯃꯥꯅ ꯊꯣꯡꯕꯅꯦ ꯑꯩ ꯈꯪꯗꯦ
ꯌꯥꯝ ꯅꯨꯡꯉꯥꯏꯔꯦꯀꯣ
ꯎꯝ ꯁꯧꯒ꯭ꯔꯤꯖꯨ ꯑꯍꯥꯎꯕꯅꯤ ꯁꯧꯒ꯭ꯔꯤ ꯁꯧꯒ꯭ꯔꯤ ꯈꯛꯇ ꯊꯣꯡꯗꯣꯏꯔꯣ ꯑꯇꯣꯞꯄꯗꯤ ꯌꯥꯎꯗ꯭ꯔꯣ
ꯑꯌꯨꯛꯀꯤ ꯏꯟꯁꯥꯡ ꯈꯔꯂꯦꯝꯕꯗꯣ ꯈꯔ ꯂꯩꯗ
ꯑꯩꯁ ꯑꯌꯨꯛ ꯑꯍꯥꯎꯕ ꯃꯥꯜꯂꯤꯗ
ꯑꯣ
ꯃꯈꯣꯡ ꯑꯅꯤ ꯄꯥꯝꯕ꯭ꯔꯣ ꯃꯔꯤ ꯄꯥꯝꯕ꯭ꯔꯣ ꯀꯩꯕ ꯑꯩ
ꯂꯥꯛꯑꯣ ꯆꯁꯦ
ꯑ ꯂꯥꯛꯀꯦ
ꯍꯨꯝ
ꯉꯥꯏꯔꯝꯃꯀꯣ ꯂꯥꯛꯇꯣꯏꯅꯤꯀꯣ
ꯂꯥꯛꯑꯣ ꯂꯥꯛꯑꯣ
ꯎꯝ ꯃꯈꯣꯡ ꯃꯔꯤ ꯄꯥꯟꯕ ꯆꯥꯗꯕ ꯀꯨꯏꯔꯦꯕ
ꯏꯁꯀꯥꯏꯂꯣ
ꯑꯁ ꯍꯧꯖꯤꯛꯀꯥꯟ ꯁꯥꯏꯀꯣ ꯀꯩꯕꯥ
ꯍꯜꯂꯣ
ꯇꯥꯏ ꯗꯥꯏ
ꯀꯣꯂꯦꯖ ꯀꯥꯕ꯭ꯔꯣ
ꯀꯣꯂꯦꯖ ꯀꯥꯕ ꯍꯧꯕꯗ ꯉꯥꯏꯔꯤ ꯍꯧꯕ ꯍꯥꯏꯖꯦ ꯑꯩ ꯀꯩꯅꯣ ꯇꯧꯕ ꯑ ꯄꯤꯛꯏ ꯀꯥꯟꯗ ꯅꯥꯎꯔꯤ ꯀꯥꯞꯕ ꯆꯠꯂꯨꯕꯒꯤꯅꯦ
ꯑꯥ
ꯈꯨꯍꯥꯏꯗꯤ ꯁ꯭ꯀꯨꯜꯗꯣ ꯈꯔ ꯀꯩꯅꯣ ꯇꯧꯔꯨꯔꯦꯕ
ꯑꯣ ꯑꯗꯨꯗꯤ ꯀꯨꯂꯦꯁ ꯀꯥꯗ꯭ꯔꯦ
ꯂꯦꯞꯄꯨꯔꯦꯕ ꯆꯍꯤ ꯈꯔ
ꯑꯣ
ꯑꯗꯨꯗꯒꯤ ꯑꯃꯨꯛ ꯅꯧꯅ ꯑꯃꯨꯛ ꯀꯥꯔꯤ
ꯁꯦꯝ ꯀꯌꯥ ꯁꯦꯝ ꯀꯌꯥꯅꯣ
ꯑꯍꯥꯟꯕꯅꯦ
ꯑꯣ
ꯑ ꯅꯪꯗꯤ ꯀꯥꯔꯤꯕꯣ ꯅꯠꯇ꯭ꯔꯒ ꯂꯣꯏꯒ꯭ꯔꯕꯣ
ꯑꯩ ꯀꯥꯔꯤꯗ ꯌꯥꯝ ꯋꯥꯠꯂꯤ ꯑꯩꯁꯨ ꯐꯤꯐ ꯐꯤꯐ ꯀꯥꯗꯧꯔꯦ ꯍꯟꯗꯛꯅ
ꯑꯦ ꯑꯗꯨꯗꯤ ꯅꯦꯅꯦ ꯅꯤꯅꯦ ꯑꯩꯉꯣꯟꯗꯤ ꯍꯜꯂꯦ
ꯅꯦꯅꯦ ꯀꯧꯋꯣ
ꯎꯝ ꯀꯧꯗꯣꯏꯅꯦ
ꯌꯥꯏꯗꯨꯁꯨ ꯀꯩꯝꯇ ꯀꯥꯏꯗꯦ
ꯎꯝ ꯅꯪꯗꯤ ꯈꯨꯟꯗ ꯂꯩꯕ꯭ꯔꯣ ꯅꯠꯇ꯭ꯔꯒ ꯑꯅꯛꯄꯗ ꯂꯩꯕ꯭ꯔꯣ
ꯁ꯭ꯋꯥꯏꯗ ꯂꯩꯌꯦ
ꯑꯣ ꯑꯩꯗꯤ ꯑꯩꯈꯣꯏꯁꯨ ꯑꯩꯈꯣꯏ ꯑꯅꯛꯄꯗꯩꯅꯦ
ꯑꯣ
ꯑꯗꯨ ꯑꯁ ꯍꯧꯖꯤꯛꯀꯥꯟꯁꯦ ꯌꯥꯝ ꯁꯥꯏꯀꯣ
ꯌꯥꯝ ꯁꯥꯏꯌꯦ ꯀꯥꯏ ꯀꯔꯤ ꯋꯦꯗꯔꯅꯣ ꯈꯪꯗꯦ ꯒ꯭ꯌꯥꯟ ꯇꯥꯗꯦ ꯅꯨꯡꯁꯥꯡ ꯑꯃꯨꯛꯀ ꯊꯣꯛ ꯅꯣꯡ ꯑꯃꯛꯀ ꯆꯨ
ꯅꯣꯡꯗꯨ ꯉꯁꯥꯏ ꯌꯥꯝ ꯀꯟꯅ ꯆꯨꯔꯛꯀꯗꯕ ꯃꯥꯜꯂꯦ ꯑꯗꯨꯒ ꯈꯤꯇꯪꯈꯛ ꯆꯨꯔ ꯇꯣꯛꯈ꯭ꯔꯦ
ꯑꯣ ꯅꯣꯏꯗꯁꯨ ꯆꯨꯕ꯭ꯔꯣ
ꯑꯦ ꯆꯨꯏ ꯀꯩꯅꯣ ꯏ ꯖꯒꯥ ꯑꯝꯇ ꯂꯩꯃꯤꯟꯅꯔꯒ
ꯑꯗꯨꯑꯣꯏꯁꯨ ꯈꯦꯠꯅꯩꯗꯅ
ꯖꯒꯥ ꯖꯒꯥ ꯈꯤꯇꯪ ꯂꯥꯞꯅꯕꯗ ꯍꯦꯛꯇ ꯑꯃꯗ ꯆꯨꯔꯒ ꯑꯃꯗ ꯆꯨꯗꯕꯁꯨ ꯑꯗꯨꯝ ꯌꯥꯎꯏ
ꯎꯝ ꯑꯗꯨꯏꯅꯦ ꯑꯩ ꯍꯪꯉꯤꯗꯣ ꯅꯪꯉꯣꯟꯗ
ꯎꯝ ꯍꯩꯁ ꯑꯗꯨꯗꯤ ꯌꯥꯝ ꯂꯥꯞꯅꯔꯝꯃꯣꯏ ꯑꯗꯨꯗꯤ ꯍꯣꯔꯦꯟ ꯂꯥꯛꯄꯗ ꯌꯥꯝ ꯀꯨꯏ ꯃꯇꯝ ꯆꯪꯉꯔꯣꯏ
ꯆꯨꯝꯃꯦ ꯏꯅꯥꯎ ꯅꯨꯄꯥꯥꯅ ꯍꯥꯏꯕꯁꯦ ꯆꯨꯝꯃꯦ
ꯎꯝ ꯑꯗꯨꯗꯤ ꯅꯪ ꯍꯣꯔꯦꯟ ꯑꯃꯨꯛ ꯊꯤꯔꯛꯇꯕ
ꯀꯩꯅꯣ ꯊꯤꯜꯂꯛꯑꯣꯏ ꯍꯥꯏꯔꯣ ꯑꯦ ꯑꯗꯨ ꯂꯥꯛꯑꯔꯣꯏ ꯑꯗꯨꯗꯤ ꯂꯥꯛꯑꯔꯣꯏ ꯊꯤꯜꯂꯛꯅꯤꯡꯗ
ꯊꯤꯜꯂꯛꯀꯦ ꯅꯪꯁꯨ ꯂꯥꯛꯄ ꯌꯥꯏꯅ
ꯎꯝ ꯑꯩ ꯂꯥꯛꯇꯣꯏꯅꯦ ꯑꯗꯨ ꯀꯃꯥꯏꯅ ꯀꯣꯏ ꯑꯗꯨꯗ ꯀꯃꯥꯏꯅ ꯂꯦꯛꯇꯣꯏꯅꯣ ꯑꯗꯨ ꯅꯪꯅ ꯑꯃꯨꯛ ꯑꯩ ꯌꯨꯝꯕꯨꯛ ꯊꯤꯟꯗꯗꯤ ꯂꯦꯛꯑꯣ ꯍꯥꯏꯔꯣ ꯅꯠꯇ꯭ꯔꯒ
ꯌꯥꯏ ꯑꯗꯨꯁꯨ
ꯑꯦ ꯌꯥꯔꯣꯏꯗ ꯂꯦꯛꯑꯗꯤ ꯃꯤꯅ ꯁꯥꯎꯔꯛꯒꯅꯤ
ꯐꯥꯒꯤ ꯗꯧꯕꯅꯤꯗ ꯅꯣꯛꯁꯦꯅ
ꯎꯝ
ꯃꯤ ꯀꯌꯥ ꯂꯩꯅꯣ ꯍꯩ ꯍꯩꯔꯣ
ꯑ ꯂꯩꯁꯥꯕꯤꯗ ꯍꯩ ꯌꯥꯝ ꯄꯥꯝꯗꯥꯏꯅꯦ
ꯄꯥꯝꯃꯦ ꯑꯗꯨ ꯑꯣꯏꯔꯁꯨ ꯎꯄꯥꯏ ꯂꯩꯇꯦꯗ
ꯎꯝ ꯆꯥ ꯐꯪꯗ꯭ꯔꯣ
ꯑꯗꯨꯝ ꯐꯪꯉꯤꯗ ꯈꯔ ꯈꯔꯕꯨꯗꯤ
ꯎꯝ ꯀꯥꯏꯗ ꯂꯩꯒꯦ ꯍꯥꯏꯗꯤ ꯆꯥꯎꯔꯥꯛꯄ ꯅꯣꯏꯒꯤ ꯍꯥꯏꯗꯤ ꯂꯥꯏꯔꯤꯛ ꯇꯝꯕꯒꯤ ꯃꯣꯏꯒꯤ ꯄꯨꯂꯞ ꯄꯨꯂꯞ ꯂꯩꯕꯗꯨꯗ ꯂꯩꯕ꯭ꯔꯥ ꯅꯠꯇ꯭ꯔ ꯇꯣꯉꯥꯟꯅ
ꯑꯩꯔꯣ ꯑꯩꯗꯤ ꯑꯩ ꯆꯦꯒ ꯂꯩꯌꯦ
ꯏꯆꯦꯒ
ꯑꯧ
ꯑꯣ ꯑꯗꯨꯗꯤ ꯅꯤꯅꯦꯆꯧꯕꯤꯒ
ꯍꯥ
ꯅꯦꯅꯦꯆꯧꯕꯤꯒ ꯂꯩꯔꯤꯔꯥꯕ
ꯅꯠꯇꯦ
ꯎꯝ
ꯀꯩꯅꯣꯗꯅꯦ
ꯎꯝ ꯌꯥꯔꯦ ꯌꯥꯔꯦ ꯒꯥ꯭ꯌꯟ ꯇꯔꯦ
ꯎꯝ
ꯑꯗꯨꯗꯤ ꯑꯗꯨꯝ ꯆꯥꯕ ꯌꯥꯏ ꯀꯩꯅꯣ ꯍꯧꯖꯤꯛꯀꯥꯟꯗꯤ ꯍꯥꯏꯗꯤ ꯍꯩꯅꯧ ꯃꯇꯝꯅꯤ ꯑꯩꯈꯣꯏꯁꯨ ꯍꯩꯅꯧ ꯈꯔꯗꯤ ꯄꯥꯜꯂꯦ ꯑꯗꯨꯒ ꯎꯝ ꯑꯗꯨ ꯍꯧꯖꯤꯛ ꯂꯣꯏꯕꯨ ꯂꯣꯏꯗꯣꯏꯔꯦꯗ ꯍꯥꯏꯗꯤ ꯃꯇꯝꯗꯣ ꯂꯣꯏꯛꯇ꯭ꯔꯣꯃꯤꯅ ꯍꯧꯖꯤꯛꯇꯤ ꯀꯥꯡ ꯀꯥꯡ ꯃꯇꯝ ꯌꯧꯔꯛꯑꯃꯤꯅ ꯀꯩꯅꯣꯍꯣꯏ ꯌꯧꯔꯛꯑꯅꯤꯀꯣ ꯍꯥꯏꯗꯤ ꯀꯤꯍꯣꯝ ꯀꯤꯍꯣꯝꯒꯤ ꯑꯃꯨꯛ ꯂꯥꯛꯑꯅꯤ
ꯑꯣ ꯀꯥꯡꯗ ꯀꯣꯏꯕ ꯂꯥꯛꯀꯦ
ꯂꯑꯣ ꯂꯥꯛꯑꯣ
ꯍꯝ ꯁꯨꯆꯠ ꯆꯠꯅꯤ ꯑꯦ ꯁꯨꯡꯆꯠ ꯆꯠꯇ꯭ꯔꯤ ꯑꯗꯨ ꯀꯥꯥꯥ ꯑꯧ
ꯑꯦ ꯀꯩꯒꯤ ꯑꯗꯨꯝ ꯁ꯭ꯋꯥꯏ ꯑꯅꯛꯄꯗ ꯂꯩꯕꯁꯤꯗ ꯑꯗꯨꯝ ꯆꯠꯄ ꯐꯪꯉꯝꯅꯤꯗ ꯑꯗꯨꯝ ꯎꯗ꯭ꯔꯣ
ꯑꯗꯨꯝ ꯎꯕꯗꯤ ꯎꯋꯦ ꯑꯗꯣ ꯑꯗꯨꯝ ꯆꯠꯇꯕ ꯍꯥꯏꯗꯤ ꯑꯗꯨꯝ ꯌꯦꯡꯉꯒ ꯑꯃꯨꯛꯀ ꯑꯗꯨꯝ ꯇꯣꯛꯄꯗꯣ
ꯑꯣ ꯑꯗꯨꯝ ꯆꯠꯅꯕ ꯌꯥꯏ ꯍꯥꯏꯗꯤ ꯌꯥꯝ ꯆꯥꯎꯅ ꯁꯤꯟꯕ ꯂꯩꯗꯅ ꯑꯁꯤꯒꯤ ꯀꯩꯅꯣꯒꯤ ꯑꯁꯤꯒꯤ ꯃꯌꯥꯝ ꯆꯥꯎꯅ ꯁꯤꯟꯐꯝ ꯖꯒꯥꯗꯣ ꯐꯤꯂꯝꯒ ꯌꯦꯡꯐꯝ ꯖꯒꯥꯗꯣ
ꯑꯥꯎ
ꯑꯣ ꯑꯗꯨꯗꯗꯤ ꯌꯥꯝ ꯆꯥꯎꯕ ꯃꯦꯟ ꯍꯥꯏꯗꯤ ꯈ꯭ꯋꯥꯏꯗꯒꯤ ꯑꯆꯧꯕꯗꯨ ꯆꯤꯡꯒꯗꯣꯏꯅꯦꯕ
ꯑꯩꯈꯣꯏꯒ ꯅꯛꯑꯦ
ꯑꯣ ꯈꯪꯉꯦ ꯈꯪꯉꯦ ꯅꯣꯢ ꯂꯩ ꯖꯒꯥꯁꯦ ꯑꯣ ꯑꯦ ꯑꯗꯨꯗꯤ ꯑꯩꯅ ꯑꯗꯨꯝ ꯅꯨꯡꯇꯤꯖꯥꯡꯒꯤ ꯆꯠꯄ ꯖꯒꯥꯅꯤꯅꯦ
ꯑꯗꯨꯗꯤ ꯅꯪ ꯈꯪꯂꯝꯅꯤꯀꯣ ꯑꯩ ꯍꯥꯏꯗ꯭ꯔꯁꯨ ꯌꯥꯝ ꯅꯛꯑꯦꯕ ꯌꯥꯝ ꯂꯥꯞꯇꯦꯕ
ꯎꯝ ꯑꯩꯈꯣꯏꯒꯤꯅꯅꯦ ꯑꯩꯈꯣꯏꯔꯣꯝꯒꯤ ꯁꯥꯏꯗꯁꯤꯅ ꯀꯩꯅꯣꯔꯣꯝꯗ ꯀꯩꯕꯥ ꯑꯃ ꯀꯩ ꯍꯥꯏꯅꯤꯅꯦ ꯑꯃ ꯑꯩꯈꯣꯏꯔꯣꯝꯒꯤ ꯑ ꯁꯣꯝ ꯅꯥꯀꯟꯗ ꯑ ꯑꯋꯥꯡꯕ ꯀꯩꯅꯣꯝꯃ ꯑꯃ ꯂꯩꯕꯗꯣ ꯈꯪꯕ꯭ꯔꯥ
ꯑꯋꯥꯡꯕ ꯍꯥꯏꯗꯤ
ꯑ ꯌꯨꯝ ꯅꯠꯇꯕ ꯀꯩꯅꯣꯒꯤ ꯇꯥꯏꯞꯇ ꯑꯅꯥ ꯂꯥꯏꯌꯦꯡ ꯁꯪ ꯑꯃ ꯂꯩꯕꯗꯣ ꯑꯩꯈꯣꯏꯔꯣꯝꯗ
ꯑꯅꯥꯕ ꯌꯦꯡꯐꯝ ꯑꯃ ꯂꯩꯕꯗꯣ
ꯑꯅꯥ ꯌꯦꯛ
ꯈꯪꯗ꯭ꯔꯣ ꯃꯃꯥꯡꯗꯅꯤ ꯃꯃꯥꯡ ꯁꯥꯢꯠꯇ ꯃꯃꯥꯡꯂꯣꯝꯗ ꯅꯣꯏ ꯑꯗꯨꯗꯒꯤꯅꯦ ꯃꯃꯥꯡ ꯃꯃꯥꯡꯗ ꯑꯅꯥꯕ ꯌꯦꯡꯕꯝ ꯂꯩꯕꯅꯦꯕ ꯍꯣꯏ ꯍꯣꯏ ꯑꯗꯣꯝꯔꯣꯝ ꯃꯥꯏꯀꯩ
ꯑꯣ ꯌꯥꯝ ꯂꯥꯞꯇꯤꯅꯦ ꯑꯗꯨꯗꯤ
ꯎꯝ ꯅꯣꯏꯒꯤ ꯅꯣꯏꯒꯤꯔꯣꯝꯒꯤ ꯁꯥꯏꯠꯁꯤꯗꯤ ꯑꯃ ꯑꯗꯨꯝ ꯏꯁꯤꯡꯒ ꯊꯨꯡꯕꯗ ꯀꯥꯏꯒꯦ ꯀꯥꯏꯒꯦ ꯇꯧꯔꯒ ꯑꯗꯨꯝ ꯇꯧꯕ ꯖꯒꯥꯔꯣꯝꯗꯨꯅꯤꯅꯦ
ꯈꯪꯉꯦ ꯈꯪꯉꯤꯅꯦ
ꯑꯁ ꯑꯈꯣꯏ ꯃ ꯑꯈꯣꯏꯖꯨ ꯑꯁ ꯑꯈꯣꯏꯖꯨ ꯅꯣꯏꯖꯨ ꯏꯁꯤꯡ ꯆꯥꯎ ꯃꯇꯝꯗꯣ ꯅꯣꯏꯖꯨ ꯗ꯭ꯋꯥꯏ ꯂꯩꯕ꯭ꯔꯥ
ꯂꯩꯌꯦ ꯌꯥꯝ ꯋꯥꯏꯑꯦ
ꯑꯁ ꯑꯩꯈꯣꯏꯗꯤ ꯑꯗꯣꯝꯗꯒꯤ ꯀꯥꯏꯔꯛꯑꯒ ꯑꯩꯈꯣꯏꯔꯣꯝꯒꯤ ꯁꯣꯝ ꯁꯥꯏꯠꯇꯁꯨ ꯀꯥꯏꯌꯦꯕꯀꯣ
ꯎꯝ
ꯑꯗꯨ ꯀꯥꯏꯕꯒꯤ ꯊꯨꯝꯐꯝꯗꯣ ꯑꯣꯏꯔꯤꯅꯦ ꯑꯩꯈꯣꯏ ꯌꯨꯝꯗꯨꯗꯤ ꯑꯥ ꯌꯧꯔꯦ ꯌꯨꯝꯗ ꯂꯩ ꯌꯥꯗ꯭ꯔꯦ ꯄꯣꯠ ꯆꯩ ꯂꯣꯏ ꯃꯥꯡꯉꯦ ꯑꯩꯈꯣꯏꯅ ꯑꯃꯨꯛ ꯈꯤꯇꯪ ꯐꯩ ꯑꯩꯈꯣꯏꯗꯩ ꯍꯦꯟꯅ ꯄꯨꯂꯞ ꯄꯨꯂꯞ ꯊꯨꯝꯕ ꯀꯥꯏꯕꯖꯨ ꯌꯥꯎꯋꯦ
ꯑꯩꯈꯣꯏꯕꯨꯗꯤ ꯁꯨꯃꯥꯏꯅꯗꯤ ꯇꯧꯗꯦꯗ ꯑꯗꯨꯝ ꯌꯨꯝꯗ ꯏꯁꯤꯡ ꯈꯔ-ꯈꯔ ꯆꯪꯕꯗꯣ꯫
ꯑꯥ ꯆꯪꯉ ꯑꯗꯨꯝ ꯅꯣꯏꯒꯤꯗꯤ ꯑꯗ꯭ꯋꯥꯏꯒꯤꯗꯤ ꯇꯣꯡꯕꯅꯤꯅ ꯖꯔꯠ ꯍꯟꯗꯒꯤꯅꯤꯕ
ꯎꯝ꯫
ꯅꯈꯣꯢꯒꯤꯅ ꯑꯗꯨꯝ ꯀꯥꯏꯔꯒ ꯆꯦꯟꯊꯔꯛꯄꯁꯤꯅ ꯑꯩꯈꯣꯏꯅ ꯁ꯭ꯋꯥꯏꯗ ꯇꯨꯡꯉ ꯂꯩꯕ꯫
ꯑꯁ꯫ ꯇꯟꯂꯦꯗ ꯏꯁꯤꯡ ꯈꯣꯃꯣꯠꯇꯨꯒ ꯅꯂꯥꯒꯤ ꯏꯁꯤꯡ ꯉꯥꯛꯇ ꯆꯪꯉꯦ꯫
ꯎꯝ ꯍꯧꯖꯤꯛꯀꯥꯟꯗꯤ ꯍꯧꯖꯤꯛꯅ ꯑꯃꯨꯛ ꯏꯁꯤꯡ ꯇꯥꯗ ꯂꯩꯔꯦ ꯅꯣꯡ ꯇꯥꯗ ꯂꯩꯔꯦ꯫
ꯇꯥꯗꯕꯅ ꯐꯩꯌꯦꯗ꯫
ꯑꯗꯨꯗꯤ ꯆꯥꯛ ꯀꯥꯏ ꯆꯥꯗꯨꯏꯕ? ꯑꯗꯨꯗꯤ ꯆꯥꯛ ꯀꯥꯏꯗꯩ ꯆꯥꯗꯨꯕ ꯂꯧ ꯎꯗ꯭ꯔꯥꯗꯤ?
ꯅꯣꯡ ꯆꯨꯕꯁꯦ ꯄꯥꯝꯃꯦꯌꯦ ꯑꯩꯈꯣꯏ ꯑꯥ ꯔꯣꯝꯗꯗꯤꯀꯣ
ꯑꯥ
ꯑꯗꯨꯝ ꯅꯨꯡꯇꯤꯒꯤ ꯑꯗꯨꯝ ꯆꯣꯏꯌꯤ ꯈꯣꯏꯁꯤꯗꯗꯤ ꯆꯨꯗꯦꯗꯅ
ꯁꯤꯗꯗꯤ ꯆꯨꯗꯤꯌꯦ ꯑꯗꯨ ꯍꯧꯖꯤꯛ ꯅꯣꯡ ꯇꯥꯔꯛꯇ꯭ꯔꯕꯅꯤꯅ ꯂꯧ ꯎꯕ ꯈꯣꯠꯄ ꯃꯇꯝꯗ ꯍꯥꯏꯗꯤ ꯏꯁꯤꯡ ꯋꯥꯠꯂꯗꯤ ꯌꯗꯦ ꯗꯦꯗꯅꯥ
ꯎꯝ
ꯑꯗꯨꯒꯤꯅꯤꯗ ꯍꯥꯏꯗꯤ ꯆꯥꯗ ꯇꯥꯕ ꯑꯩꯈꯣꯏ ꯅꯣꯡ ꯆꯨꯗ ꯇꯥꯗꯤ
ꯀꯥꯡꯒꯤ ꯑꯃ ꯂꯩꯕꯗꯣ ꯍꯪꯕ ꯅꯪ ꯅꯪ ꯅꯪ ꯍꯧꯖꯤꯛ ꯀꯥꯡꯒꯤ ꯍꯥꯏꯕꯗꯣ
ꯑꯥ
ꯑꯗꯨ ꯃꯅꯛꯇ ꯀꯣꯂꯦꯖ ꯂꯩꯕꯗꯣ ꯍꯪꯕ꯭ꯔꯥ
ꯑꯣ ꯈꯪꯉꯦ
ꯑꯗꯨꯗꯅꯦ ꯅꯪꯗꯤ
ꯑꯗꯨꯖ ꯔꯔꯕ ꯅꯪ ꯇꯝꯃꯤ
ꯑꯥꯎ
ꯑꯣ ꯑꯩꯒꯤꯗꯤ ꯑꯁꯣꯝ ꯅꯥꯀꯟꯗ ꯑꯃ ꯑꯣꯛ ꯃꯅꯤꯟ ꯆꯥꯐꯝꯗꯣ ꯈꯪꯕ꯭ꯔꯥ
ꯑꯣ ꯎꯝ ꯆꯕꯝ
ꯑꯣ ꯃꯔꯤꯟ ꯆꯥꯐꯝ ꯑꯩꯈꯣꯏꯔꯣꯝꯗꯒꯤꯩ ꯁꯨꯝ ꯆꯠꯈ꯭ꯔꯒ ꯁꯨꯃꯀꯗ ꯑꯃ ꯀꯩꯕꯥ ꯑꯩꯈꯣꯏꯒꯤ ꯂꯝꯒꯤ ꯑ ꯂꯩ ꯑꯃ ꯍꯧꯕꯗꯣ ꯑꯥꯗ ꯑꯗꯨꯒꯤ ꯀꯩꯅꯣꯒ ꯀꯨꯝꯍꯩ ꯍꯔꯥꯎꯕ ꯇꯧꯕꯗꯣ
ꯈꯪꯉ‌ꯦ ꯈꯪꯉ‌ꯦ
ꯑꯣ ꯁꯣꯝꯁ ꯆꯠ ꯂꯩꯗ
ꯑꯣ
ꯎꯝ ꯑꯗꯨ ꯆꯟ
ꯅꯪ ꯑꯦꯛꯖꯥꯝ ꯊꯥꯗ꯭ꯔꯤꯀꯣ
ꯎꯝ ꯊꯥꯗ꯭ꯔꯤ ꯑꯍꯥꯟꯕꯅꯤ
ꯑꯣ ꯁꯦꯟꯇꯔ ꯁꯤꯦꯟꯇꯔ ꯅꯣꯏꯁꯨ ꯁꯦꯟꯇꯔ ꯄꯤꯗꯧ ꯃꯥꯜꯂꯦꯀꯣ
ꯎꯝ ꯅꯣꯏ ꯄꯤꯔꯅꯤ ꯈꯪꯗꯦ
ꯍꯟꯛꯦ ꯑꯦꯛꯖꯝꯗꯤ
ꯀꯥꯏꯗ ꯈꯔ ꯐꯒꯗ꯭ꯔꯅ ꯑꯁ ꯈꯔ ꯊꯨ ꯊꯨꯅ ꯑꯗꯨꯝ ꯍꯥꯟꯅ ꯑꯗꯨꯃꯥꯏꯅ ꯖꯔ ꯖꯔ ꯖꯧ ꯇꯧꯔꯒ ꯂꯥꯟꯈꯤꯗ꯭ꯔꯥ ꯈꯜꯂꯒ ꯍꯟꯗꯛꯇꯒꯤ ꯑꯃꯨꯛ ꯁꯦꯟꯇꯔ ꯄꯤꯁꯜꯂꯛꯑꯦ
ꯃꯣꯏ ꯏꯛꯇ ꯐꯥꯔꯁ ꯕꯅꯒꯃꯛꯒꯄ
ꯁꯦꯟꯇꯔ ꯁꯦꯟꯇꯔꯗꯨꯒꯤ ꯃꯈꯥ ꯄꯣꯂꯦ ꯑꯃꯨꯛ ꯁꯦꯟꯇꯔꯗꯨꯁꯨ ꯈꯤꯇꯪ ꯑꯃꯨꯛ ꯈꯔ ꯅꯨꯡꯉꯥꯏꯕ ꯖꯒꯥꯁꯨ ꯑꯗꯨꯝ ꯄꯤ ꯊꯦꯡꯅꯩ ꯍꯥꯏ ꯑꯩꯈꯣꯏ ꯎꯝ ꯍꯥꯏꯗꯤ ꯄꯨꯔꯥ ꯁꯦꯟꯇꯔ ꯇꯥꯔꯦꯅ ꯍꯦꯛꯇ ꯀꯩ ꯃꯆꯤ ꯂꯦꯡ ꯌꯥꯗꯕꯗꯨꯗꯤ ꯑꯣꯏꯗꯦ ꯍꯥꯏꯌꯦꯕ
ꯎꯝ ꯃꯣꯏ ꯑꯩꯈꯣꯏ ꯍꯟꯗꯛ ꯇꯥꯕꯗꯨꯗꯤ ꯃꯣꯏ ꯆꯦꯛ ꯇꯧꯋꯦꯕꯀꯣ
ꯑꯁ ꯆꯦꯛ ꯇꯧꯕꯗꯣ ꯃꯣꯏ ꯑꯁ ꯌꯥꯝ ꯍꯦꯟꯖꯟ ꯍꯦꯟꯖꯤꯟ ꯇꯧꯋꯦ ꯑꯗ ꯃꯣꯏꯒꯤ ꯑꯃ ꯃꯤꯒꯤ ꯍꯛꯆꯥꯡꯗ ꯑꯩꯈꯣꯏꯒꯤ ꯌꯣꯠꯀꯨꯝꯕ ꯌꯥꯎꯕ ꯈꯣꯠꯄꯒ ꯆꯦꯛ ꯇꯧꯅꯕꯗꯣ
ꯎꯝ
ꯍꯣꯏ ꯍꯣꯏ ꯑꯗꯨꯒꯨꯝꯅꯒ ꯇꯧꯋꯦ ꯍꯥꯏꯔꯤ
ꯎꯝ ꯎꯝ ꯎꯝ ꯑꯁ ꯑꯗꯨꯝ ꯇꯧꯕꯅꯤꯅ ꯇꯧꯔꯒ ꯑꯗꯨꯝ ꯌꯥꯎꯋꯦ ꯍꯥꯏꯗꯤ ꯃꯣꯏꯅ ꯑꯁꯤ ꯄꯨꯁꯤꯟꯒꯅꯨ ꯁꯨꯃꯥꯏ ꯁꯤꯗꯤ ꯄꯥꯏꯒꯅꯨ ꯍꯥꯏꯕꯗꯣ ꯐꯪꯉꯤꯗꯅ ꯑꯗꯨꯕꯨꯗꯤ ꯑꯩꯈꯣꯏꯁꯨ ꯄꯨꯁꯤꯟꯗꯦ ꯑꯗꯨꯕꯨ ꯑꯃ ꯂꯩꯗꯅꯀꯣ
ꯎꯝ
ꯑꯗꯨ ꯌꯥ ꯏꯁ ꯌꯥꯎꯔꯦꯀ ꯍꯥꯏꯔꯛꯑꯒ ꯑꯗꯨꯝ ꯑꯣꯖꯥ ꯀꯩꯀꯥ ꯑꯗꯨꯝ ꯈꯔ ꯍꯥꯏꯕꯗꯤ ꯃꯤ ꯈꯔ ꯐꯠꯇꯕ ꯂꯩ ꯈꯔ ꯐꯕ ꯂꯩ
ꯎꯝ ꯏꯍꯟꯗꯕꯒꯤꯁꯨ ꯌꯥꯎꯕ ꯃꯥꯜꯂꯦ ꯈꯔ ꯑꯃꯅꯤ
ꯑꯣ ꯑꯗꯨꯝ ꯊꯦꯡꯅꯏꯗꯤ ꯃꯣꯏꯅ ꯑꯗꯨꯝ ꯂꯧꯏ
ꯈꯔ ꯍꯦꯟꯅ ꯑꯗꯨꯝ ꯎꯝ ꯑꯩꯈꯣꯏꯗ ꯑꯩꯈꯣꯏ ꯑꯩꯈꯣꯏꯒꯤ ꯏꯌꯥꯝꯕ ꯍꯣꯏꯁꯨ ꯑꯗꯨꯝ ꯍꯟꯗꯛ ꯊꯥꯏꯌꯦꯕ
ꯑꯣ
ꯃꯥꯅ ꯁꯤꯛꯁ ꯑꯣꯏꯕ
ꯑꯩꯈꯣꯏ ꯏꯃꯥꯟꯅꯕꯈꯩ ꯑꯩꯅ ꯑꯉꯥꯡꯕꯈꯩ ꯄꯨꯜ ꯂꯩꯔꯦ
ꯎꯝ ꯑꯁ ꯌꯥꯝ ꯋꯥꯏꯗ ꯍꯟꯗꯛꯀꯤ ꯑꯦꯛꯖꯥꯝꯗꯤ ꯀꯗꯥꯏꯗꯒꯤ
ꯑꯗꯨꯗꯤ ꯅꯪ ꯃꯊꯪ ꯆꯍꯤ ꯂꯣꯏꯔꯅꯤ
ꯑꯩꯔꯣ
ꯎꯝ
ꯑꯅꯤ ꯋꯥꯠꯂꯤꯍꯦ ꯀꯗꯥꯏꯗꯒꯤ ꯐꯤꯐ
ꯑꯗꯨꯅꯦ ꯍꯥꯏꯖꯦ ꯑꯣ ꯍꯧꯖꯤꯛꯇꯤ ꯅꯤꯄꯥꯟꯕꯨꯒ ꯇꯝꯕꯁꯨ ꯌꯥꯔꯗꯥꯏꯅꯦ ꯁꯤꯗ ꯗꯥꯏꯔꯦꯛ
ꯑꯣ ꯅꯤꯄꯥꯟ ꯐꯥꯎ ꯇꯝꯗꯣꯏꯅꯦ
ꯎꯝ ꯅꯤꯄꯥꯜ ꯇꯝꯕꯗꯨꯅ ꯑꯁꯣꯝ ꯅꯤꯄꯥꯜꯗꯣ ꯇꯝꯃꯒꯅ ꯑꯁꯣꯝ ꯅꯥꯀꯟꯗ ꯆꯍꯤ ꯑꯃꯈꯛ ꯑꯣꯏꯗꯣꯏꯕ
ꯍꯣꯏ ꯃꯥꯁꯇꯔꯗꯣ
ꯎꯝ ꯑꯗꯨꯅ ꯐꯩꯗ ꯑꯁꯣꯝꯗ ꯆꯍꯤ ꯑꯅꯤꯗ ꯋꯥꯗꯧ ꯁꯔꯨꯛꯄꯨꯗꯤ
ꯌꯥꯝ ꯋꯥꯠꯂꯤꯗ
ꯈꯪꯗꯦꯗ ꯂꯥꯏꯔꯤꯛꯀꯤ ꯃꯇꯥꯡꯁꯦ ꯑꯩꯈꯣꯏ ꯆꯪꯉꯨ ꯌꯥꯗꯦꯗ
ꯌꯥꯝ ꯋꯥꯠꯂꯤ ꯉꯥꯏꯕ ꯋꯥꯔꯦ ꯑꯩꯗꯤ
ꯀꯩꯅꯣꯅꯦ ꯉꯥꯏꯕ ꯋꯥꯔꯦ ꯍꯥꯏꯗꯣ ꯑꯗꯨ ꯂꯥꯏꯔꯤꯛ ꯇꯝ ꯂꯣꯏꯔꯒ ꯑꯗꯨꯝ ꯂꯨꯍꯣꯡꯊꯣꯛꯑꯒꯦ ꯍꯥꯏꯔꯣ
ꯑꯗꯨ ꯑꯣꯏꯔꯁꯨ ꯊꯕꯛꯀꯤ ꯀꯩꯀꯥ ꯐꯔꯛ ꯇꯥꯕ ꯑꯃ ꯂꯩꯅꯤꯅ
ꯃꯥꯅꯦ ꯑꯗꯣ ꯍꯧꯖꯤꯛꯇꯤ ꯀꯩ ꯀꯩꯀꯩ ꯇꯧꯒꯦ ꯍꯥꯏ ꯁꯨꯝ ꯆꯥꯎꯔꯥꯛꯄ ꯑꯗꯨꯝ ꯂꯥꯏꯛ ꯈꯤꯇꯪ ꯇꯝꯕ꯭ꯔꯥ ꯅꯠꯇ꯭ꯔꯒ ꯑꯇꯣꯞꯄꯗꯁꯨ ꯑꯗꯨꯝ ꯃꯇꯝ ꯂꯦꯟꯕꯣꯏ ꯀꯩꯕꯣꯏ ꯑꯗꯨꯝ
ꯀꯅꯥꯝ ꯋꯥ ꯉꯥꯡꯏꯁꯤ
ꯍꯥ
ꯑꯩ ꯍꯥꯏꯗ꯭ꯔꯤ ꯇꯥꯕ꯭ꯔꯣ ꯀꯣꯂꯦꯖ ꯀꯣꯜ ꯑ ꯀꯣꯂꯦꯖꯁꯨ ꯆꯠꯂꯦ ꯑꯗꯨꯒ ꯀꯩꯅꯣꯁꯨ ꯆꯠꯂꯦ
ꯀꯩ
ꯀꯥꯎꯅꯤ ꯀꯝꯄ꯭ꯌꯨꯇꯔꯒꯤꯗꯣ ꯑꯪ
ꯑꯣ ꯑꯗꯨꯒꯤ ꯀꯩꯅꯣ ꯇꯝꯕ ꯌꯥꯎꯕ
ꯇꯥꯏ
ꯐꯩꯅꯦ
ꯈꯪꯗꯦ ꯑꯗꯣ ꯅꯪꯗꯤ ꯅꯪ ꯅꯪꯗꯤ ꯀꯩꯅꯣ ꯇꯧꯗ꯭ꯔꯣ ꯍꯧꯖꯤꯛꯀꯥꯟꯗꯤ ꯀꯩꯕꯥ ꯄꯥꯠ ꯀꯨꯝꯕꯗꯒ ꯆꯠꯂꯒ ꯊꯕꯛ ꯊꯝꯕꯥꯜ ꯃꯇꯝꯅꯤꯅꯒ ꯐꯣꯇꯣꯒ ꯀꯥꯞꯇꯅ ꯈꯨꯠꯇꯒ ꯄꯥꯏꯗꯅ ꯇꯧꯕꯗꯣ ꯅꯪꯗꯤ ꯄꯥꯝꯗ꯭ꯔꯣ
ꯀꯅꯥꯒ ꯆꯠꯇꯣꯏꯅꯣ ꯍꯣꯏꯗꯤ
ꯍꯨꯝ ꯀꯥꯀꯥꯒ ꯆꯠꯂꯨ ꯀꯩꯅꯣ
ꯀꯀꯥꯒ ꯀꯥꯏꯅ
ꯀꯀꯥ ꯑꯝꯇ ꯂꯩ ꯀꯀꯥ ꯑꯝꯇ ꯂꯩꯇ꯭ꯔꯣ ꯍꯥꯏꯖꯦ ꯀꯀꯥ ꯍꯥꯏꯕꯗꯤ ꯅꯪ ꯅꯦꯅꯦꯅꯤꯅ ꯀꯀꯥ ꯍꯥꯏꯕꯅꯦ ꯅꯪꯒꯤ ꯂꯦꯡꯒꯥꯒ ꯆꯠꯂꯣ ꯍꯥꯏꯕ